ꯇꯥꯕ꯭ꯔꯣ
ꯇꯥꯏꯌꯦ ꯇꯥꯏꯌꯦ
ꯑꯁ ꯏꯇꯥꯎ ꯀꯩꯅꯣꯝ ꯍꯪꯒꯦꯅ ꯇꯧꯔꯛꯏꯅꯤꯅꯦ
ꯀꯔꯤ ꯑꯝꯇꯒ ꯍꯥꯏꯔꯛꯑꯣ ꯇꯥꯕ꯭ꯔꯥ ꯀꯩꯅꯣꯡ ꯇꯧꯔꯦ ꯇꯥꯔꯦ ꯇꯥꯔꯦ ꯀꯩ ꯍꯥꯏꯕꯅꯣ ꯏꯇꯥꯎ ꯇꯥꯔꯦ ꯇꯥꯔꯦ ꯏꯇꯥꯎ
ꯑꯣ ꯏꯇꯥꯎꯗꯤ ꯌꯥꯝꯅ ꯊꯣꯡ ꯊꯥꯛꯄ ꯍꯩꯕ ꯏꯇꯥꯎꯅꯤꯅ ꯑꯩꯖꯦ ꯀꯩꯅꯣꯝꯇꯪ ꯈꯪꯅꯤꯡꯗꯅ
ꯑꯥ ꯀꯔꯤ ꯊꯣꯡꯒꯦ ꯍꯥꯏꯅꯣ ꯁꯥ ꯊꯣꯡꯕꯩꯔꯣ ꯑꯆꯝꯕ ꯊꯣꯡꯕꯩꯔꯣ ꯑꯆꯝꯕꯩꯗꯤ ꯈꯪꯗ꯭ꯔꯦ ꯁꯥ ꯌꯦꯟꯒꯨꯝꯕꯩꯗꯤ ꯇꯥꯛꯊꯔꯛꯑꯒꯦꯅ ꯂꯩꯔꯕꯅꯤꯅꯦ ꯑꯩꯈꯣꯏꯗꯥ ꯍꯪꯉꯛꯑꯣꯅꯦ ꯑꯣꯛꯂꯣ ꯉꯥꯅꯨꯨꯔꯣ ꯌꯦꯜꯂꯣ
ꯑꯣ ꯑꯩꯁꯦ ꯉꯁꯤꯖꯂ ꯀꯩꯅꯣ ꯊꯣꯡꯒꯦ ꯇꯧꯕꯅꯦ ꯑꯁ ꯁꯟ ꯊꯣꯡꯒꯦ ꯇꯧꯕꯀꯣ ꯑꯗꯣ ꯑꯩꯁꯦ ꯀꯩꯅꯣ ꯇꯧꯕꯅꯤꯅꯦ ꯏꯇꯥꯎ ꯀꯃꯥꯏꯅ ꯊꯣꯡꯕꯅꯣ ꯃꯥꯒꯤ ꯄ꯭ꯔꯣꯁꯦꯁ ꯑꯗꯒꯤ ꯃꯥꯅ ꯍꯥꯏꯗꯤ ꯍꯩꯇꯕ ꯃꯤꯗꯤ ꯁꯪꯒꯣꯝ ꯃꯅꯝ ꯅꯝꯃꯤ ꯑꯗꯩ ꯆꯥꯕꯗ ꯍꯩꯅꯕ ꯍꯩꯅꯗꯕ ꯇꯧꯋꯤꯗꯅ ꯑꯗꯨ ꯏꯇꯥꯎꯗꯣ ꯀꯃꯥꯏꯅ ꯊꯣꯡꯉꯒꯗꯤ ꯍꯥꯎꯒꯅꯤ ꯑꯗꯩꯗꯤ ꯀꯃꯥꯏꯅ ꯄ꯭ꯔꯣꯁꯦꯁ ꯇꯧꯕ ꯑꯗꯨꯒꯤ ꯃꯇꯥꯡꯗ ꯈꯔ ꯏꯇꯥꯎꯗꯒꯤ ꯈꯪꯅꯤꯡꯉꯤꯅꯦ
ꯑꯣ ꯈꯪꯉꯦ ꯀꯩꯀꯩ ꯃꯆꯜ ꯀꯩꯀꯩꯗꯤ ꯂꯩꯔꯝꯅꯣ ꯏꯇꯥꯎꯅ ꯊꯣꯡꯗꯣꯏꯁꯤ ꯍꯥꯏꯗꯤ ꯇꯤꯜꯍꯧ ꯆꯅꯝ ꯅꯠꯇꯕ ꯑꯇꯣꯞꯄ ꯈꯥꯃꯦꯟꯁꯤꯟꯒꯨꯝꯕ ꯂꯩꯗꯅ ꯃꯁꯂꯥ
ꯂꯩꯇꯦꯗ ꯀꯩ ꯀꯩ ꯆꯪꯗꯣꯏꯅꯣ ꯈꯪꯗꯦꯅ° ꯑꯗꯨꯒꯤꯅꯤ ꯏꯇꯥꯎ ꯍꯪꯉꯛꯏꯁꯦ ꯀꯃꯥꯏꯟ ꯀꯔꯝ ꯀꯔꯝꯕ ꯃꯆꯜ ꯀꯩꯀꯥ ꯆꯪꯗꯣꯏꯅꯣ
ꯇꯤꯜꯍꯧ ꯆꯅꯝ ꯁꯤꯡ ꯑꯗꯨꯝ ꯈꯔ ꯍꯥꯞꯄꯣ ꯍꯥꯏꯗꯤ ꯆꯥꯅꯕꯩꯆꯥꯡ ꯌꯥꯔꯒꯗꯤ ꯑꯗꯨꯒ ꯈꯥꯃꯦꯟꯁꯤꯟꯗꯣ ꯈꯥꯃꯦꯟꯁꯤꯟ ꯑꯗꯨꯝ ꯑꯃ ꯈꯥꯃꯦꯟꯁꯤꯟ ꯑꯅꯤꯒꯨꯝꯕ ꯑꯗꯨꯝ ꯍꯥꯞꯄ ꯌꯥꯏ ꯍꯣꯔꯦꯟ ꯈꯔ ꯒ꯭ꯔꯦꯚꯤꯗꯣ ꯃꯍꯤ ꯀꯩ ꯀꯩꯗꯣ ꯅꯪꯅꯕ ꯑꯗꯣ ꯃꯥꯗꯤ ꯐꯥꯖꯅ ꯀꯥꯃꯦꯟꯁꯤꯟ
ꯀꯥꯃꯦꯟꯁꯤꯟ ꯍꯥꯞꯄ ꯍꯥꯏꯔꯒ ꯍꯦꯛꯇ ꯄꯨꯝꯅ ꯍꯥꯞꯆꯤꯟꯗꯣꯏꯔꯣ ꯅꯠꯇ꯭ꯔꯒꯅ ꯈꯨꯠꯁꯣꯏ ꯂꯛꯁꯣꯏ ꯀꯃꯥꯏ ꯀꯃꯥꯏꯅ ꯂꯩꯕꯖꯥꯠꯅꯣ
ꯑꯦ ꯒ꯭ꯔꯦꯚꯤ ꯇꯥꯍꯟꯒꯗꯣꯏꯅꯦ ꯃꯥꯗꯤ ꯌꯥꯝ ꯏꯁ꯭ꯂꯥꯏꯁ ꯏꯁ꯭ꯂꯥꯏꯁ ꯌꯥꯝ ꯄꯤꯛꯅ ꯁꯣꯏꯕꯁꯨ ꯌꯥꯏ ꯆꯝꯅ ꯊꯣꯡꯕꯒꯤ ꯁꯥꯡꯅ ꯁꯥꯡꯅ ꯁꯣꯏꯕꯗꯣ ꯑꯩꯈꯣꯏꯒꯤ ꯆꯝꯊꯣꯡ ꯊꯣꯡꯕꯗ ꯑꯃ ꯁꯥꯡꯅ ꯁꯣꯏꯕ ꯂꯩꯗꯅ ꯑꯗꯨꯃꯥꯏꯅ ꯁꯣꯏꯗꯕꯤꯗ ꯃꯀꯛ ꯃꯀꯛ ꯑꯣꯏꯅ ꯀꯛꯑꯣꯕ ꯃꯥꯏꯗꯤ ꯊꯠꯂꯣ ꯑꯗꯨꯒ ꯑꯗꯨꯝ ꯇꯤꯜꯍꯧ ꯑꯥ ꯇꯤꯜꯂꯧꯁꯨ ꯑꯗꯨꯝ ꯄꯤꯛꯅ ꯄꯤꯛꯅ ꯀꯛꯑꯣ ꯆꯅꯝ ꯁꯨꯔꯣ ꯁꯤꯡ ꯁꯨꯔꯣ ꯑꯗꯨꯒ ꯐꯥꯖꯅ ꯇꯤꯜꯍꯧꯗꯣ ꯐꯥꯖꯅ ꯃꯨꯟꯍꯜꯂꯣ ꯍꯥꯟꯅ ꯇꯤꯜꯍꯧ ꯆꯅꯝꯗꯨ ꯉꯧꯔꯣ ꯃꯨꯟꯅꯕ ꯑꯗꯨ ꯃꯇꯨꯡꯗ ꯈꯥꯃꯦꯟꯁꯤꯟ ꯍꯥꯞꯄꯒ ꯑꯃꯨꯛ ꯉꯧꯔꯅꯤ ꯑꯗꯨꯒ ꯈꯔ ꯃꯐꯣꯟ ꯐꯨꯔꯤꯠ ꯐꯨꯔꯤꯠ ꯇꯥꯔꯛꯄꯩꯗꯨꯗ ꯃꯆꯜ ꯂꯩꯗꯅ ꯃꯔꯨ ꯃꯔꯥꯡꯒꯨꯝꯕ ꯑꯗꯩꯗꯤ ꯃꯤꯆꯤ ꯄꯥꯎꯗꯔ ꯃꯆꯨ ꯐꯖꯅꯕ ꯍꯥꯞ ꯌꯥꯔꯦ ꯃꯆꯨ ꯍꯥꯞ ꯌꯥꯔꯦ ꯁꯥꯃꯔꯣꯏ ꯈꯔ ꯍꯥꯞꯆꯤꯜꯂꯅꯤ ꯑꯗꯨꯒ ꯑ ꯎꯃꯣꯛ ꯑꯇꯦꯛꯄꯗꯨ ꯍꯥꯏꯗꯤ ꯃꯣꯔꯣꯛ ꯏꯁꯥꯅ ꯄꯥꯝꯕ ꯃꯣꯔꯣꯛꯀꯤ ꯆꯥꯡꯗꯨꯗ ꯑꯇꯦꯛꯄ ꯍꯥꯞꯄꯣ
ꯃꯣꯔꯣꯛ ꯑꯇꯦꯛꯄ ꯍꯥꯞꯅꯕ꯭ꯔꯅꯦ
ꯍꯥꯏꯗꯤ ꯎꯃꯣꯔꯣꯛ ꯑꯇꯦꯛꯄꯗꯣ ꯑꯗꯨ ꯍꯥꯞꯄꯅꯤ ꯑꯗꯨꯒ ꯏꯁꯤꯡ ꯈꯤꯇꯪ ꯍꯩꯖꯤꯜꯂꯒ ꯒ꯭ꯔꯦꯚꯤꯗꯨ ꯅꯥꯟꯅ ꯅꯪꯅ ꯊꯣꯡꯉꯣ ꯑꯗꯨꯒ ꯃꯍꯤꯗꯨ ꯅꯪꯉꯦ ꯍꯥꯏꯀꯥꯟꯗꯨꯗ ꯁꯥꯗꯣ ꯍꯥꯞꯄꯒ ꯀꯨꯏꯅ ꯅꯣꯟꯕ ꯑꯗꯨꯝ ꯍꯥꯎꯔꯅꯤ ꯑꯗꯨꯒ ꯍꯩ ꯇꯤ ꯆꯤꯌꯥꯥꯔꯈꯣꯡ ꯍꯥꯏꯅ ꯃꯨꯨꯔꯣꯛ ꯑꯃ ꯂꯩꯕꯗꯣ ꯈꯪꯕ꯭ꯔꯣ ꯏꯇꯥꯎꯗꯤ ꯈꯪꯕ꯭ꯔꯣ ꯈꯪꯗꯕ꯭ꯔꯣ
ꯑꯣ ꯇꯥꯗꯤ ꯇꯥꯒ꯭ꯔꯦꯅꯦ ꯀꯩ ꯂꯝꯒꯤ ꯑꯣꯏꯕꯖꯥꯠꯅꯣ ꯑꯗꯨꯕꯣ
ꯑꯗꯨꯏꯗꯣ ꯑꯩꯈꯣꯏ ꯃꯅꯤꯄꯨꯔ ꯎꯈ꯭ꯔꯨꯜ ꯑꯁꯣꯝꯗꯒꯤ ꯄꯨꯊꯣꯛꯏꯗꯤ ꯍꯥꯏꯕꯅꯤ ꯑꯗꯨꯒꯤ ꯃꯣꯔꯣꯛꯇꯣ ꯌꯥꯝ ꯍꯥꯎꯕꯅꯤ ꯁꯥ ꯊꯣꯡꯕꯗ ꯍꯥꯞꯄ ꯑꯩꯈꯣꯏ ꯑꯣꯛꯀꯗꯤ ꯍꯦꯟꯅ ꯆꯥꯅꯕꯅꯦꯕꯀꯣ ꯑꯗꯨ ꯑꯗꯨꯝ ꯑꯇꯩ ꯃꯍꯥꯎꯔꯣ ꯃꯥꯁꯦ ꯃꯆꯨ ꯐꯖꯍꯜꯂꯅꯤ ꯑꯗꯨꯒ ꯀꯩ ꯍꯥꯏꯅꯤ ꯃꯨꯁꯦ ꯁꯥꯗꯕꯅꯦꯕ ꯊꯨꯝꯅꯤ ꯇꯧꯕꯅꯦꯕ ꯑꯗꯨꯝꯒꯤ ꯃꯅꯝꯁꯨ ꯌꯥꯝ ꯅꯨꯡꯁꯤꯕꯅꯦꯕ ꯃꯥ ꯍꯥꯞꯄꯁꯦ ꯁꯥ ꯅꯣꯡ ꯊꯣꯡꯕꯗ
ꯑꯣ ꯃꯅꯝ ꯀꯔꯝꯕ ꯃꯑꯣꯡꯗ ꯇꯧꯖ ꯍꯥꯏꯗꯤ ꯁꯪꯒꯣꯝ ꯃꯅꯝ ꯅꯝꯃꯤ ꯀꯥꯏꯅ ꯍꯥꯏꯕꯖꯦ ꯑꯗꯨꯝ ꯐꯗꯣꯏꯖꯥꯠꯂꯣ ꯀꯃꯥꯏꯅ ꯇꯧꯕꯖꯥꯠꯅꯣ ꯀꯃꯥꯏꯅ ꯐꯍꯟꯕꯌꯥꯏ
ꯑꯅꯤꯁꯤꯔꯥꯈꯣꯡ ꯍꯥꯞꯆꯤꯜꯂꯣ ꯃꯆꯨꯁꯨ ꯐꯖꯔꯅꯤ ꯃꯍꯥꯎꯁꯨ ꯍꯦꯜꯂꯅꯤ ꯃꯅꯝꯖꯨ ꯍꯧꯕ ꯍꯥꯏꯇꯥꯔꯦ ꯑꯗꯩ ꯃꯔꯨ ꯃꯔꯥꯡ ꯀꯩ ꯀꯩ ꯈꯔ ꯊꯥꯛꯄꯗ ꯑꯗꯨꯝ ꯐꯕꯅꯤꯗ
ꯍꯥꯏꯗꯤ ꯍꯩꯇꯕ ꯑꯩꯈꯣꯏ ꯍꯥꯟꯅ ꯆꯥꯈ꯭ꯔꯦꯕꯀꯣ ꯑꯗꯨ ꯆꯥꯕꯗ ꯁꯪꯒꯣꯝ ꯃꯅꯝ ꯅꯝꯕꯗꯨꯗ ꯈꯔ ꯍꯩꯅꯕ ꯋꯥꯠꯄ ꯀꯣ ꯑꯗꯣ ꯃꯤꯒꯤ ꯑꯁꯣꯝ ꯍꯥꯏꯗꯤ ꯃꯨꯁꯂꯤꯝꯅꯒ ꯊꯣꯡꯕꯗꯨꯗꯗꯤ ꯆꯥꯕꯁꯦ ꯌꯥꯝ ꯍꯥꯎꯋꯦ ꯍꯥꯏꯇꯥꯔꯦꯅꯦ ꯑꯗꯨ ꯏꯇꯥꯎꯗꯤ ꯀꯃꯥꯏ ꯀꯃꯥꯏꯅ ꯃꯣꯏꯒꯤ ꯄ꯭ꯔꯣꯁꯦꯁ ꯅꯨꯡꯁꯦꯁ ꯑꯗꯨꯒꯤ ꯄꯣꯠꯇꯣ ꯈꯪꯕ ꯖꯥꯠꯂꯥ
ꯁꯪꯒꯣꯝ ꯑꯃꯅ ꯅꯝꯕꯗꯣ ꯁꯛ ꯑꯃꯣꯝꯅ ꯈꯔ ꯍꯦꯟꯕꯗꯤ ꯅꯝꯕ ꯂꯥꯕꯗꯤ ꯁꯪꯒꯣꯝ ꯄꯨꯊꯣꯛꯇꯦꯗꯅ
ꯑꯣ- ꯑꯣ
ꯑꯗꯨꯗ ꯂꯥꯕꯗꯤ ꯀꯩꯁꯨ ꯄꯥꯛꯅꯝꯗꯕꯅꯦ ꯑꯃꯣꯝꯗꯤ ꯐꯅ ꯊꯣꯡꯉꯁꯨ ꯑꯗꯨꯝ ꯈꯔꯗꯤ ꯑꯗꯨꯝ ꯅꯝꯃꯅꯤ ꯌꯥꯔꯔꯣꯏ
ꯑꯣ ꯁꯪꯒꯣꯝ ꯁꯅꯥꯒꯤ ꯇꯥꯏꯞꯇ ꯃꯍꯥꯎꯒ ꯊꯣꯡꯆꯥꯠꯂꯣ
ꯑꯗꯨꯗꯤ ꯊꯣꯛꯑꯣꯏꯍꯦ
ꯍꯥꯏꯗꯤ ꯁꯪꯒꯣꯝ ꯁꯅꯥꯁꯨ ꯑꯗꯨꯝ ꯁꯪꯒꯣꯝꯅꯤꯅ ꯃꯅꯝ ꯅꯝ
ꯁꯪꯒꯣꯝꯅꯤꯅ ꯅꯝꯕꯨꯗꯤ ꯅꯝꯃꯤ ꯃꯣꯏꯅ ꯑꯃꯨꯛ ꯁꯪꯒꯣꯝ ꯑꯣꯏꯔꯦꯗꯅ ꯗꯨ ꯐꯖꯟ ꯊꯣ ꯊꯣꯡꯗꯔꯣ ꯑꯗꯨꯒ ꯄ꯭ꯔꯣꯁꯦꯁꯁꯨ ꯇꯥꯛꯄꯤꯔꯕꯅꯤꯅ ꯏꯇꯥꯎꯅ ꯇꯤꯡꯒꯣꯠ ꯑꯃ ꯍꯦꯛ ꯊꯤꯂꯛꯑꯣ
ꯑꯁ ꯏꯇꯥꯎ ꯅꯪ ꯍꯥꯡꯉꯗꯤ ꯑꯗꯨꯝ ꯂꯥꯛꯑꯣꯅꯦ ꯑꯩꯈꯣꯏꯗ ꯍꯦꯛꯇ ꯄꯥꯔꯇꯤ ꯇꯧꯕꯗꯨ ꯌꯥꯎꯔꯁꯤꯅꯦ ꯏꯇꯥꯎ -ꯏꯇꯥꯎ ꯂꯥꯛꯄꯅ ꯍꯦꯟꯅ ꯈꯨꯗꯣꯡ ꯆꯥꯍꯟꯅꯤꯡꯅꯤ
ꯑꯆꯝꯕ ꯑꯃ ꯊꯣꯡꯁꯤꯅꯦ ꯁꯟꯗꯨꯅ ꯀꯪꯅ ꯉꯧꯔꯒ
ꯑꯆꯝ ꯀꯩ ꯑꯆꯝꯕ ꯀꯩ ꯆꯥꯅꯤꯡꯒꯦꯅꯤ ꯏꯇꯥꯎꯕꯨ ꯑꯆꯝꯕꯒꯤ ꯋꯥꯗꯤ ꯗꯤ ꯅꯇꯥꯎ ꯂꯩꯔꯤꯅꯦ ꯇꯧꯒꯦꯅꯦ
ꯈꯥꯃꯦꯟ ꯑꯁꯤꯟꯒꯨꯝꯕ ꯑꯣꯏꯔꯁꯨ ꯍꯋꯥꯏꯒꯨꯝ ꯈꯪꯗꯦ ꯃꯤꯛꯁ ꯇꯧꯔꯒ ꯆꯝꯅ ꯊꯣꯡꯉꯒ ꯑꯝꯃꯒ ꯉꯥ ꯑꯌꯥꯏꯕ ꯊꯥꯛꯑꯒ ꯈꯪꯗꯦ ꯑꯗꯨꯗꯤ ꯏꯇꯥꯎꯅ ꯍꯦꯟꯅ ꯍꯩꯔꯝꯃꯅꯤ
ꯑꯣ ꯑꯁ ꯏꯇꯥꯎꯕ ꯑꯆꯝꯕ ꯊꯣꯡꯕ ꯍꯩꯕ꯭ꯔꯣ
ꯑꯆꯝꯕꯁꯤ ꯁꯨꯝ ꯄꯪꯊꯣꯡ ꯊꯣꯡꯉꯤ ꯌꯥꯝ ꯐꯖꯅ ꯍꯩꯇꯦꯗ ꯑꯆꯝꯕꯗꯤ
ꯇꯇꯥꯎ ꯊꯣꯡꯕ‌ꯣꯏ ꯑꯆꯝꯕ ꯆꯥꯗ꯭ꯔꯤꯕ꯭ꯔꯅꯦ ꯅꯪꯕ‌ꯣ
ꯍꯣꯏ ꯍꯣꯁꯇꯦꯟꯗ ꯂꯩꯃꯤꯟꯅꯩꯉꯩꯗ ꯅꯣꯡ ꯐꯥꯗꯣꯛꯇ ꯆꯥꯕꯖꯤꯕꯨꯗꯤ ꯌꯥꯎꯒꯔꯦ ꯀꯨꯏꯔ‌ꯦꯅ‌‌ꯦ ꯆꯥꯒꯤꯗꯕ ꯍꯧꯖꯤꯛꯇꯤ
ꯑꯣ ꯋꯥꯍꯥꯎ ꯀꯃꯥꯏ ꯇꯧꯒꯤꯒꯦ ꯀꯥꯎꯔꯕ꯭ꯔꯣ
ꯑꯗꯨꯅ ꯃꯍꯥꯎꯒꯤꯕꯅꯤꯅꯦ ꯍꯧꯖꯤꯛꯁꯦ ꯅꯤꯡꯁꯤꯡꯉꯛꯇ ꯑꯗꯨꯅꯤ ꯑꯆꯝꯕ ꯑꯃ ꯍꯥꯞꯀꯟꯅꯤꯡꯉꯤꯅꯤꯅꯦꯁ ꯉꯥ ꯑꯌꯥꯏꯕ ꯂꯩꯕ ꯅꯠꯇ꯭ꯔꯣ ꯏꯇꯥꯎꯒꯤꯗ
ꯑꯦ ꯂꯩ ꯂꯩ ꯉꯥꯒꯤꯗꯤ ꯉꯥ ꯉꯥꯛꯇꯅꯤ ꯏꯇꯥꯎꯒꯤ ꯑꯩꯈꯣꯏꯗꯤ ꯑꯆꯝꯕ ꯉꯥꯛꯇꯕꯨ ꯆꯥꯏꯌꯦ ꯅꯨꯡꯇꯤꯒꯤ ꯑꯆꯝꯕ ꯉꯥꯛꯇ ꯆꯥꯕꯗ ꯀꯨꯆꯨ ꯀꯨꯃ‌ꯦꯟꯒꯁꯤ ꯑꯁ ꯐꯖꯔꯕꯅꯤꯍꯦ ꯏꯇꯥꯎ ꯑꯃꯨꯛ ꯑꯃꯨꯛ ꯄꯨꯜꯂꯀꯥꯟꯗ ꯈꯪꯒꯅꯤ
ꯎꯝ ꯊꯥꯎꯗꯩꯗꯤ ꯑꯆꯝꯕꯅ ꯍꯦꯟꯅ ꯐꯔꯕꯅꯤ ꯍꯧꯖꯤꯛꯗꯤ ꯁꯥꯒ ꯁꯥꯕꯒꯀꯣ
ꯑꯗꯨꯅꯦ ꯑꯩꯅ ꯄꯥꯝꯕꯗꯤꯀꯣ ꯍꯥꯏꯗꯤ ꯁꯥ ꯆꯥꯔꯖꯨ ꯁꯥꯖꯤ ꯐꯖꯅ ꯉꯧꯔꯒ ꯑꯆꯝꯕ ꯑꯃ ꯇꯧꯔꯒ ꯉꯥꯔꯧ ꯂꯧꯅ ꯆꯥꯕꯗꯣ
ꯆꯥꯕꯗ ꯑꯗꯨꯝ ꯑꯗꯨꯅ ꯍꯦꯟꯅ ꯍꯥꯎꯕꯅꯤꯗ ꯆꯥꯛꯁꯨ ꯑꯗꯨꯅ ꯍꯦꯟꯅ ꯆꯪꯕꯅꯦ ꯊꯥꯎꯁꯦ ꯆꯥ ꯀꯥꯟꯗ ꯑꯩꯈꯣꯏ ꯈꯪꯗ‌ꯦ ꯂꯦꯛꯊꯣꯛꯀꯨꯝ ꯂꯥꯛꯀꯨꯝ ꯇꯧꯔꯒ
ꯎꯝ ꯑꯇꯨꯅꯤ ꯑꯩꯅ ꯄꯥꯝꯃꯤꯁꯦ ꯑꯗꯨꯅꯦ ꯏꯇꯥꯎ ꯍꯣꯔꯦꯟꯗꯤ ꯁꯪꯉꯗꯤ ꯏꯇꯥꯎꯖꯨ ꯍꯥꯏꯗꯣꯔꯛꯎꯗꯅ
ꯍꯣꯏ ꯍꯥꯏꯗꯣꯛꯂꯛꯑꯒ‌ꯦꯅꯦ ꯑꯗꯨꯒ ꯍꯦꯛ ꯏꯇꯥꯎꯅ ꯁꯥꯗꯨꯅ ꯑꯩꯅ ꯉꯧꯔꯁꯨ ꯑꯗꯨꯒ ꯏꯇꯥꯎꯅ ꯑꯆꯝꯕꯗꯨ ꯊꯛꯑꯣ ꯑꯗꯨꯒ ꯆꯥꯊꯣꯛꯑ ꯂꯣꯏꯔꯦ
ꯍ‌ꯣꯏꯅꯦ ꯏꯁꯇꯥꯎ ꯏꯇꯥꯎꯕꯨ ꯂꯥꯛꯑꯗꯤ ꯑꯩꯁꯨ ꯁꯥ ꯉꯥ ꯊꯣꯡꯕꯗꯣ ꯀꯃꯥꯏ ꯇꯧꯕꯅꯣ ꯃꯨꯟꯅ ꯌꯦꯡꯍꯧꯔꯁꯨ ꯌꯥꯔꯦ ꯍꯥꯏꯗꯤ ꯆꯤꯟꯗ ꯈꯇꯡ ꯍꯥꯏꯕꯒ ꯍꯤꯡꯕ ꯊꯣꯡꯕꯒꯁꯤ ꯈꯦꯠꯅꯩꯗꯅ ꯑꯗꯨꯅ ꯏꯇꯥꯎꯕꯨ ꯂꯥꯛꯑꯗꯤ ꯑꯁ ꯅꯨꯡꯉꯥꯏꯔꯅꯤ ꯀꯩꯅꯣ ꯄꯨꯟꯗꯕꯁꯨ ꯀꯨꯏꯔꯦ
ꯑꯣ ꯄꯨꯟꯂꯁꯤ ꯎꯝ ꯍꯣꯔꯦ ꯑꯩꯅ ꯎꯝ ꯑꯨꯛ ꯆꯤꯔꯥꯈꯣꯡ ꯍꯥꯏꯕꯗꯣ ꯑꯗꯨꯁꯨ ꯑꯩ ꯂꯥꯛꯄꯗ ꯄꯨꯔꯛꯑꯒꯦ ꯑꯗꯨ ꯇꯧꯔꯒ ꯑꯝꯇꯪ ꯊꯣꯡꯉꯒꯦ ꯃꯍꯥꯎ ꯌꯦꯡ
ꯇꯥꯟ ꯆꯞ ꯆꯥꯔꯤꯅꯤ ꯀꯩꯅꯣ ꯑꯗꯨꯗꯤ ꯏꯇꯥꯎꯍꯣꯏ ꯂꯩꯕ꯭ꯔꯅꯦ
ꯂꯩ ꯂꯩ ꯑꯩꯒꯤ ꯅ‌ꯣꯡ ꯐꯥꯗ ꯁꯨꯝ ꯑꯣꯛ ꯅꯣꯡ ꯊꯣꯡꯕꯗ ꯍꯥꯞꯄꯩꯅꯦꯅ ꯂꯩꯔ ꯊꯝꯕꯩ ꯂꯩ ꯑꯗꯨ ꯇꯧꯔꯒ ꯅꯥꯟꯅ ꯊꯣꯡꯗꯔꯁꯤ
ꯑꯣꯁ ꯌꯥꯝ ꯅꯨꯡꯉꯥꯏꯔꯦꯅꯦ ꯑꯗꯨ ꯑ ꯑꯗꯨꯗꯤ ꯍꯣꯔꯦꯟꯖꯤ ꯈꯣꯏꯖ‌ꯦ ꯑꯥ ꯑꯩꯈꯣꯏꯖꯤ ꯆꯥꯛ ꯆꯥꯕ ꯈꯣꯠꯄ ꯂꯣꯏꯔꯒ ꯀꯥꯏ ꯀꯥꯏꯗꯅꯣ ꯈꯔ ꯀꯣꯏꯕ ꯆꯧꯁꯤꯗꯅ
ꯌꯥꯏꯅꯦ ꯊꯣꯛꯇꯕꯁꯨ ꯀꯨꯏꯔꯦꯅꯦ ꯁꯨꯝ ꯍꯧꯖꯤꯛꯁꯤ ꯌꯥꯝꯅ ꯃꯤ ꯆꯤꯡꯒꯨꯝꯕꯖꯨ ꯆꯠꯅꯩꯗꯅ ꯑꯗꯨꯅ ꯆꯤꯡꯒꯨꯝꯕꯗꯣ ꯅꯨꯃꯤꯠ ꯇꯥꯔꯛꯄꯒꯤ ꯃꯣꯏꯅ ꯆꯤꯡꯒꯨꯝꯕ ꯀꯔꯝꯕ ꯃꯐꯝꯗ ꯐꯖꯗ‌ꯣꯏꯅꯤꯅ‌ꯦ ꯑꯗꯨꯝ ꯆꯠꯂꯨꯕ ꯌꯥꯏ
ꯆꯤꯡꯖꯦ ꯆꯠꯇꯤ ꯆꯠꯅꯤꯡꯉꯦ ꯑꯗꯨ ꯍꯣꯏ ꯈꯔ ꯉꯜꯂꯗꯤ ꯆꯠꯂꯁꯤ ꯍ‌ꯦ ꯑꯗꯣ ꯊꯦꯡꯉꯗꯤ ꯆꯤꯡꯗꯤ ꯅꯨꯡꯉꯥꯏꯗꯧ ꯃꯥꯟꯗꯦ ꯑꯗꯣ ꯑꯩꯅ ꯈꯪꯕ ꯃꯐꯝ ꯑꯝ ꯂꯩꯌꯦꯕꯀꯣ
ꯑ
ꯃꯐꯝ ꯑꯁꯤꯒꯤ ꯍꯤꯌꯥꯡ ꯍꯤꯌꯥꯡꯊꯥꯡꯗꯅ ꯀꯩꯅꯣꯝꯃ ꯑꯦꯄꯜ ꯐꯥꯝ ꯍꯥꯏꯕ꯭ꯔꯥ ꯑꯃ ꯐꯥꯝꯒ ꯁꯨꯝ ꯄꯨꯂꯞ ꯄꯨꯟꯕ ꯑꯃ ꯂꯩ ꯍꯥꯏꯌꯦ
ꯑ ꯍꯟꯗꯛ ꯌꯥꯝ ꯃꯤ ꯌꯥꯝꯅ ꯇꯥꯟꯅꯩ ꯐꯇꯣ ꯌꯥꯝ ꯊꯥꯠꯄ ꯁꯦꯜ ꯊꯥꯄ ꯉꯥꯒ ꯃꯈꯟ ꯃꯈꯟꯁꯨ ꯌꯣꯛꯄ ꯃꯥꯜꯂꯦ ꯑꯃ ꯇꯥꯏ
ꯑꯥ ꯑꯥ
ꯌꯥꯏꯅꯦ ꯑꯗꯨ ꯀꯣꯏꯊꯣꯛꯑꯁꯨ ꯌꯥꯏꯅꯦ
ꯑꯗꯨ ꯍꯩ-ꯑꯗꯨ ꯌꯥꯝ ꯅꯨꯡꯉꯥꯏꯗꯧ ꯃꯥꯜꯂꯤꯅꯦ ꯑꯩꯈꯣꯏ ꯃꯁꯦꯟ ꯆꯠꯂꯒ ꯍꯥꯏꯗꯤ ꯌꯥꯝꯅ ꯏꯪ ꯆꯤꯛꯄ ꯅꯨꯡꯁꯤ ꯅꯨꯡꯁꯥ ꯁꯦꯡꯕ ꯃꯐꯝ ꯑꯣꯏ ꯍꯥꯏꯕ
ꯍꯣꯏ ꯍꯣꯏ
ꯑꯗꯨ ꯅꯨꯡꯉꯥꯏꯗꯧ ꯃꯥꯟꯗ꯭ꯔꯣ ꯑꯗꯨꯕꯨ ꯏꯇꯥꯎ ꯎꯔꯕ꯭ꯔꯣ
ꯎꯗ꯭ꯔꯤꯌꯦ ꯆꯠꯇ꯭ꯔꯤꯌꯦ ꯐꯦꯁꯕꯨꯛ ꯀꯨꯝꯕꯗ ꯁꯨꯝ ꯃꯤ ꯊꯥꯡꯒꯠꯂꯛꯄꯗꯤ ꯊꯦꯡꯅꯩ ꯑꯦꯄꯟ ꯐꯥꯝꯒ ꯍꯥꯏꯔꯒ ꯑꯗꯨ
ꯑꯗꯨꯅꯦ ꯃꯤ ꯌꯥꯝ ꯂꯥꯛꯄ ꯃꯥꯜꯂꯤꯅꯦ ꯂꯩꯁꯥꯕꯤ ꯃꯆꯥ ꯑꯗꯩꯗꯤ ꯐꯖ ꯐꯖꯕꯌꯥꯝ ꯂꯥꯛꯄ ꯃꯥꯜꯂꯤꯅꯦ
ꯍꯣꯏꯅꯦ ꯐꯖ ꯐꯖꯕ ꯍꯥꯏꯐꯦꯠ
ꯑꯩꯈꯣꯏꯒꯤ ꯄꯥꯈꯪꯒꯤ ꯄꯨꯟꯁꯤꯁꯤꯁꯨ ꯑꯗꯨꯒꯨꯝꯕ ꯈꯔ ꯌꯥꯎꯗ꯭ꯔꯒꯗꯤ ꯃꯄꯨꯡ ꯐꯥꯗꯦ ꯍꯥꯏꯕ
ꯍꯣꯏ ꯃꯄꯨꯡ ꯐꯥꯗꯦ ꯑꯗꯨꯅ ꯆꯠꯂꯨꯔꯁꯤ ꯆꯠꯂꯨꯔꯁꯤ ꯍꯣꯏ
ꯑꯁ ꯑꯗꯨꯗꯤ ꯏꯇꯥꯎꯕꯨ ꯍꯧꯖꯤꯛ ꯊꯕꯛ ꯆꯤꯟꯕ꯭ꯔꯣ ꯀꯩꯗꯧꯔꯤꯅꯣ
ꯊꯕꯛꯆꯤꯟꯗꯤꯌꯦ ꯑꯩ ꯑꯗꯨꯝ ꯍꯧꯖꯤꯛ ꯁꯥ ꯂꯩꯔꯝꯅꯤꯅ ꯂꯥꯛꯑꯒꯦ ꯀꯩ ꯀꯩ ꯇꯤꯂꯧ ꯆꯟꯝꯗꯤ ꯏꯇꯥꯎꯅ ꯁꯦꯝꯃ ꯍꯧꯔꯝꯃꯣ ꯑꯗꯨꯒ ꯑꯩ ꯂꯥꯛꯄꯒ ꯊꯣꯡ ꯌꯥꯟꯅꯕ
ꯑꯣ ꯌꯥꯏꯅꯦ ꯌꯥꯏꯅꯦ
ꯈꯥꯃꯦꯟꯁꯤꯟ ꯁꯥ ꯃꯔꯣꯏ ꯀꯩ ꯀꯩ ꯗꯤ ꯂꯩꯔꯝꯅꯇꯔꯣ ꯀꯩ ꯀꯩ ꯂꯩꯔꯣ ꯍꯥꯏꯅꯣ
ꯈꯥꯃꯦꯟꯁꯤꯟ ꯁꯥꯃꯔꯣꯏꯗꯤ ꯁꯥꯃꯔꯣꯏꯗꯤ ꯑꯩꯈꯣꯏꯗ ꯍꯧꯔꯦ ꯑꯗꯨ ꯑꯩꯈꯣꯏ ꯑꯩ ꯑꯗꯨꯝ ꯇꯧꯔꯝ ꯃꯒꯦꯅꯦ ꯁꯥꯗꯨꯇꯪ ꯇꯧꯔꯣ ꯍꯣꯔꯦꯟ ꯄꯩꯁꯥ ꯅꯨꯡꯁꯥꯗꯨꯅ ꯍꯣꯏ ꯍꯟꯖꯤꯟꯅꯔꯕ ꯀꯩꯅꯣ ꯇꯧꯔꯒ
ꯍꯣꯏ ꯍꯣꯏ ꯁꯥꯗꯣ ꯑꯩꯅ ꯂꯥꯛꯄꯗ ꯍꯦꯛ ꯂꯩꯔꯛꯑꯒꯦ ꯀꯩꯅꯣꯗꯒꯤ
ꯏꯁ ꯌꯥꯝ ꯐꯔꯦꯅꯦ ꯑꯗꯨꯗꯤ ꯏꯇꯥꯎꯕꯨ ꯊꯕꯛ ꯆꯤꯟꯗꯕ ꯅꯠꯇ꯭ꯔꯣ
ꯑꯩꯈꯣꯏ ꯑꯅꯤ ꯑꯗꯩ ꯏꯃꯨꯡ ꯀꯦꯖꯤ ꯑꯃꯃꯨꯛ ꯌꯥꯗꯣꯏꯅꯣ ꯀꯌꯥꯝ ꯂꯩꯔꯣ ꯍꯥꯏꯅꯣ
ꯀꯦꯖꯤꯁꯦ ꯑꯩꯈꯣꯏ ꯃꯉꯥ ꯃꯨꯛꯇꯤ ꯑꯣꯏꯒꯗ꯭ꯔꯥ
ꯃꯉꯥꯃꯨꯛ ꯑꯣꯏꯅꯤꯌꯦ ꯑꯗꯨꯗꯤ ꯀꯦꯖꯤ ꯑꯅꯤꯃꯨꯛ ꯀꯨ ꯂꯩꯏꯁꯤꯜꯂꯛꯑꯒꯦ
ꯑꯪ ꯏꯆꯟ ꯅꯨꯄꯤ ꯀꯩꯀꯥ ꯏꯃꯨꯡ ꯃꯅꯨꯡ ꯌꯥꯎꯕꯅꯤꯅꯀꯣ ꯍꯥꯏꯗꯤ ꯃꯤ ꯏꯃꯨꯡ ꯍꯥꯏꯕꯗꯤ ꯃꯃꯥ ꯕꯕꯥꯍꯣꯏꯗꯤ ꯊꯕꯛ ꯆꯠꯈ꯭ꯔꯦ ꯏꯅꯥꯎ ꯄꯥ ꯑꯝꯒ ꯏꯆꯟꯁꯨ ꯌꯥꯎꯔꯤꯕꯀꯣ
ꯍꯣꯏ ꯍꯣꯏ
ꯑꯗꯨꯅ ꯑꯩꯈꯣꯏ ꯃꯁꯦꯟ ꯆꯥꯒꯗꯕꯅꯤꯅ ꯅꯪ ꯈꯪꯗꯦ ꯀꯌꯥꯅ ꯀꯣꯟꯅꯗꯣꯏꯅꯣ
ꯑꯅꯤꯗꯨꯝ ꯍꯦꯛ ꯂꯩꯔꯛꯑꯒꯦꯁꯦ ꯆꯥꯔꯤꯉꯩ ꯄꯦꯟꯅ ꯆꯥꯊꯣꯛꯄ ꯍꯥꯏꯗꯨꯅꯤ ꯄꯨꯟꯗꯁꯨ ꯀꯨꯏꯔꯦ
ꯐꯔꯦꯅꯦ ꯑꯅꯤꯗꯨꯅ ꯆꯞ ꯆꯥꯒꯗ꯭ꯔꯥ ꯈꯜꯂꯦ ꯍꯦꯟꯖꯤꯜꯂꯁꯨ ꯅꯨꯡꯉꯥꯏ ꯀꯦꯕ ꯍꯛꯆꯥꯡꯗ ꯑꯣ
ꯍꯣ ꯍꯣꯏ ꯂꯩꯔꯛꯑꯒꯦ ꯍꯌꯦꯡ ꯂꯥꯛꯑꯒ ꯑꯗꯨꯒ ꯀꯩꯀꯩ ꯄꯣꯠ ꯆꯩꯩꯗꯨ ꯁꯦꯝꯕ ꯌ ꯍꯧꯔꯝꯃꯣ ꯏꯇꯥꯎꯅ
ꯑꯣ ꯏꯇꯥꯎ ꯍꯩ ꯃꯍꯤꯒꯨꯝꯕ ꯑꯃꯁꯨ ꯌꯥꯎꯔꯛꯑꯣꯅꯦ ꯑꯗꯨꯗꯤ
ꯑ ꯀꯩꯅꯣ ꯏꯁꯄ꯭ꯔꯥꯏꯠ ꯂꯧꯔꯣ ꯍꯥꯏꯔ ꯏꯁꯄ꯭ꯔꯥꯏꯠꯀ ꯂꯧꯔꯛꯑꯒꯦ
ꯑꯧ ꯑꯗꯨ ꯅꯤꯝꯕꯨ ꯄꯥꯅꯤ ꯍꯥꯏꯕ꯭ꯔꯥ ꯆꯝꯄ꯭ꯔꯥꯗꯣ ꯑꯗꯨ ꯈꯔꯒ ꯌꯥꯎꯔꯛꯑꯣ
ꯍꯣꯏ ꯍꯣꯏ ꯄꯥꯏꯔꯛꯑꯒꯦ ꯑꯗꯨꯃꯒ ꯑꯇꯩ ꯌꯥꯔꯗꯧ ꯅꯠꯇ꯭ꯔꯣ
ꯌꯥꯔꯦ ꯌꯥꯔꯦ ꯑꯗꯨꯅ ꯏꯅꯐ ꯑꯣꯏꯔꯦꯁꯤ ꯑꯣꯀꯦ ꯐꯔꯦ ꯏꯇꯥꯎ ꯍꯥꯏꯗꯣꯔꯛꯑꯣꯀꯣ ꯑꯗꯨꯗꯤ ꯑꯣ ꯊꯝꯃꯦ ꯊꯝꯃꯦ ꯉꯥꯏꯔꯝꯃꯒꯦ
ꯍꯣꯏ ꯍꯣꯏ